ꯍꯜꯂꯣ
ꯑꯥꯎ ꯀꯩ ꯇꯧꯔꯤꯒꯦ
ꯀꯔꯤꯁꯨꯨ ꯇꯧꯗꯦ ꯅꯪꯗꯤ
ꯑꯩꯈꯣꯏꯁꯨ ꯀꯔꯤꯁꯨ ꯇꯧꯗꯦ ꯆꯥꯛ ꯆꯥꯈ꯭ꯔꯕ꯭ꯔꯣ
ꯌꯥꯔꯦ ꯅꯪꯗꯤ
ꯈꯨꯏꯁꯨ ꯆꯥꯈ꯭ꯔꯦ ꯀꯩ ꯃꯊꯦꯜ ꯆꯥꯕ꯭ꯔꯣ
ꯑꯩꯈꯣꯏ ꯉꯁꯤꯗꯤ ꯏꯔꯣꯝꯕ ꯆꯥꯔꯦ
ꯑꯣ ꯍꯥꯎꯔꯝꯒꯅꯤ ꯅꯣꯏꯗꯤ
ꯍꯥꯎꯇ‌ꯦꯗ ꯅꯪꯗꯤ
ꯑꯩꯈꯣꯏꯗꯤ ꯄꯝꯀꯤꯡ ꯐ꯭ꯔꯥꯏ ꯆꯥꯏ
ꯅꯪꯗꯤ ꯀꯗꯥꯏꯗ ꯂꯥꯏꯔꯤꯛ ꯇꯝꯕ꯭ꯔꯣ
ꯑꯩꯗꯤ ꯏꯝꯐꯥꯜꯗ ꯂꯥꯏꯔꯤꯛ ꯇꯝꯔꯒ ꯂꯩꯌꯦ
ꯑꯣ ꯍꯧꯖꯤꯛ ꯏꯅꯥꯎ ꯅꯨꯄꯥꯅ ꯐꯣꯟ ꯄꯤꯕ ꯅꯨꯄꯥꯗꯨꯒ ꯇꯥꯃꯤꯟꯅꯕ꯭ꯔꯥ
ꯍꯣꯏ ꯑꯗꯨ ꯑꯣꯏꯔꯁ ꯗꯨ ꯑ ꯑꯩꯗꯤ ꯃꯥꯁꯇꯔꯅꯤ
ꯑꯣ
ꯑ ꯍꯣꯏ
ꯑꯗꯨꯗꯤ ꯅꯣꯏ ꯇꯥꯃꯤꯟꯅꯕ ꯃꯤ ꯑꯣꯏꯕ꯭ꯔꯥ ꯅꯨꯃꯤꯅꯦ
ꯑ ꯌꯨꯅꯤꯚꯔꯁꯤꯇꯤꯗꯤ ꯃꯅꯥꯏꯌꯦ ꯑꯗꯨ ꯑꯣꯏꯔꯁꯨ ꯑꯁꯇ ꯃꯅꯥꯗꯤ ꯅꯪꯗꯤ ꯍꯧꯖꯤꯛꯁꯦ ꯀꯔꯤ ꯇꯧꯔꯒ ꯂꯩꯕ꯭ꯔꯣ
ꯑꯩꯁꯨ ꯀꯥꯔꯒ ꯂꯏꯔꯤꯌꯦ
ꯑꯣ ꯏꯝꯐꯥꯜꯗꯔꯥ
ꯍꯣꯏ ꯏꯝꯐꯥꯜꯗ ꯅꯠꯇꯦ ꯄꯟꯖꯥꯕꯇ ꯂꯩꯌꯦ ꯑꯩꯗꯤ
ꯑꯣ ꯑꯣ ꯅꯣꯏꯗꯤ ꯀꯔꯤ ꯑꯣꯅꯔꯁ ꯂꯧꯕ꯭ꯔꯣ
ꯑꯩꯗꯣ ꯃꯦꯗꯤꯀꯦꯜ ꯇꯝꯕ ꯑꯗꯨꯒꯤ ꯐꯤꯖꯤꯑꯣꯊꯦꯔꯥꯄꯤ ꯇꯝꯔꯒ ꯂꯩꯌꯦ
ꯑꯣ ꯌꯥꯝ ꯐꯩꯅꯦ ꯑꯗꯨꯗꯤ
ꯈꯪꯗꯦꯗ ꯐꯥꯕ꯭ꯔꯥ ꯐꯠꯇꯕ꯭ꯔꯥ ꯑꯁ ꯇꯝꯕ ꯂꯣꯏꯗꯕꯅꯤꯅ
ꯑꯣ ꯑ ꯌꯥꯝ ꯂꯨꯕ꯭ꯔꯣ
ꯍꯣꯏ ꯑꯩꯈꯣꯏ ꯀꯣꯂꯦꯖꯇꯣ ꯌꯔꯂꯤ ꯆꯠꯄꯒꯤ ꯈꯔ ꯋꯥꯕ ꯃꯤ ꯑꯇꯣꯞꯄꯗꯤ ꯁꯦꯃꯦꯁꯇꯔ ꯑꯣꯏꯅ ꯆꯠꯄꯒꯤꯀꯣ ꯑꯩꯈꯣꯏ ꯎ ꯎꯝ ꯎ ꯈꯔ ꯋꯥꯏ ꯏꯁꯤꯡꯕ ꯍꯥꯏꯔꯗꯤ
ꯍꯣꯏ ꯑꯣꯏꯔꯝꯒꯅꯤꯗ
ꯑꯣ ꯅꯪꯗꯤ ꯂꯥꯏꯔꯤꯛ ꯇꯝꯕ ꯂꯣꯏꯈ꯭ꯔꯅꯤ ꯂꯣꯏꯅꯤꯡꯉꯥꯏ ꯋꯥꯠꯇ꯭ꯔꯦꯀꯣ ꯑꯗꯨꯗꯤ
ꯑꯍꯣꯏ ꯆꯍꯤ ꯑꯃꯈꯛꯇ ꯋꯥꯠꯂꯤꯌꯦ
ꯑꯍ‌ꯣ
ꯍꯣꯏ
ꯑꯗꯨ ꯑꯣꯏꯔꯁꯨ ꯌꯥꯝ ꯀꯨꯏꯕ ꯃꯥꯜꯂꯦ
ꯀꯔꯤ ꯑꯣꯅꯔꯁ ꯂꯧꯕ꯭ꯔ ꯅꯪꯗꯤ
ꯑꯩꯁꯦ ꯏꯪꯂꯤꯁ ꯂꯧꯋ‌ꯦ
ꯑꯣ
ꯍꯣꯏ
ꯍꯧꯖꯤꯛꯇꯤ ꯀꯔꯤ ꯇꯧꯔꯒ ꯂꯩꯕ꯭ꯔꯣ
ꯑꯗꯨꯝ ꯇꯨꯝꯐꯝꯗ ꯀꯥꯔꯒ ꯂꯩꯕꯅꯤ
ꯑ ꯕꯣꯜ ꯌꯦꯡꯕ꯭ꯔꯣ
ꯑ ꯑꯗꯨꯗꯤ ꯑꯩꯗꯤ ꯏꯟꯇꯔꯦꯁ ꯂꯩꯇꯦ ꯌꯦꯡꯗꯦ
ꯑꯥ
ꯅꯪꯗꯤ ꯌꯦꯡꯕ꯭ꯔꯥ
ꯑꯧ ꯑꯗꯨꯝ ꯑꯥꯔꯖꯦꯟꯇꯤꯅꯥ ꯁꯅꯥꯔꯗꯤ ꯌꯦꯡꯉꯤ
ꯑ ꯑꯗꯨꯗꯤ ꯍꯌꯦꯡ ꯌꯦꯡꯒꯅꯤꯅꯦ ꯅꯪꯁꯨꯦ
ꯍꯣꯏ ꯁꯤꯛꯁ ꯊꯥꯔꯇꯤꯒꯤꯀꯣ
ꯑꯧ ꯑꯁ ꯌꯥꯝ ꯃꯊꯥ ꯁꯥꯔꯒ ꯂꯩꯒꯅꯤꯌꯦ ꯑꯗꯨꯗꯤ
ꯃꯊꯥ ꯁꯥꯔꯒ ꯌ‌ꯦꯡꯉ‌ꯦ ꯍꯣꯏ
ꯍ‌ꯣꯏ
ꯅꯪꯁꯨ ꯌꯦꯡꯉꯣ ꯅꯨꯡꯉꯥꯏꯕꯅꯦ
ꯑꯩꯈꯣꯏꯁꯤ ꯉꯁꯤ ꯑ ꯍꯌꯦꯡꯁꯦ ꯆꯔꯆ ꯆꯠꯀꯦ ꯇꯛꯕꯅꯤ ꯑꯗꯨꯒꯤ ꯃꯇꯝꯗ ꯑꯗꯨꯒꯤ ꯌꯦꯡꯕ ꯐꯪꯉꯔꯣꯏꯗ
ꯈꯪꯗ꯭ꯔꯦꯗ ꯅꯨꯄꯤ ꯍꯣꯏ ꯄ ꯌꯦꯡꯗꯕ ꯃꯤ ꯑꯩꯅ ꯀꯣꯜ ꯇꯧꯕ ꯅꯨꯄꯤꯈꯣꯏꯗꯤ ꯌꯦꯡꯗꯕ ꯃꯤ ꯃꯌꯥꯝ ꯂꯩ ꯑꯩꯅ ꯌꯦꯡꯕ꯭ꯔꯣ ꯍꯥꯏꯗꯤ ꯌꯦꯡꯗꯦ ꯌꯦꯡꯗꯦ ꯉꯥꯛꯇ
ꯑꯣ ꯑꯩꯒꯤ ꯏꯃꯥꯟꯅꯕꯤꯁꯤꯡꯁꯨ ꯃꯤꯌꯥꯝꯗꯤ ꯌꯦꯡꯕꯅꯤ ꯑꯗꯨ ꯑꯣꯏꯔꯁꯨ ꯑꯩꯗꯤ ꯏꯟꯇꯔꯦꯁ ꯂꯩꯇꯦ ꯑꯗꯨꯒꯤꯅꯤ
ꯑꯣ ꯍꯣꯏꯗ ꯃꯁꯥ ꯃꯁꯥꯒꯤ ꯏꯟꯇꯔꯦꯁ ꯂꯩꯕ ꯂꯩꯌ‌ꯦ ꯂꯩꯇꯕ ꯂꯩꯌꯦ
ꯍꯣꯏ ꯍꯣꯏ ꯃꯈꯣꯏꯅ ꯕꯣꯜ ꯌꯦꯡꯕ ꯑꯗꯨꯒ ꯑꯩꯅ ꯃꯈꯣꯏꯕꯨ ꯌꯦꯡꯕꯅ ꯍꯦꯟꯅ ꯅꯨꯡꯉꯥꯏꯌꯦ
ꯀꯔꯤ ꯀꯔꯥ ꯇꯧꯕꯒꯤꯀꯣ
ꯍꯣꯏ ꯅꯣꯏꯗꯣ ꯔꯨꯝꯒꯨꯝꯕꯗ ꯃꯤ ꯀꯌꯥ ꯀꯌꯥ ꯂꯩꯕ꯭ꯔꯥ
ꯑꯩꯈꯣꯏꯁꯦ ꯑ ꯃꯤ ꯃꯉꯥ ꯅꯠꯇ꯭ꯔꯗꯤ ꯃꯔꯤ ꯂꯩꯌꯦ
ꯑꯣ ꯑꯁ ꯑꯩꯈꯣꯏꯒꯨꯝꯅ ꯅ‌ꯣꯏꯁꯨ ꯂꯩꯌ‌ꯦ ꯑꯁ ꯔꯨꯝꯗꯣ ꯌꯥꯝꯅ ꯆꯤꯜꯂꯦ ꯃꯤ ꯌꯥꯝ ꯌꯥꯝꯅ ꯂꯩꯕꯒꯤ
ꯑ ꯍꯣꯏ ꯑ ꯑꯩꯈꯣꯏꯒꯤꯗꯤ ꯑꯗꯨꯝ ꯌꯥꯏꯌꯦꯗꯥ
ꯑ ꯔꯨꯝ ꯆꯥꯎꯅ ꯄꯤꯕ꯭ꯔꯥ ꯅꯣꯏꯗꯤ
ꯌꯥꯝ ꯆꯥꯎꯕꯗꯤ ꯅꯠꯇꯦ ꯑꯗꯨ ꯑꯣꯏꯔꯁꯨ ꯑꯗꯨꯝ ꯌꯥꯏ
ꯑꯣ ꯑꯁ ꯑꯩꯈꯣꯏꯒꯤꯗꯤ ꯔꯨꯝ ꯄꯤꯛ ꯄꯤꯛꯄꯗ ꯑ ꯇꯦꯕꯜ ꯃꯔꯤ ꯆꯤꯌꯔ ꯃꯔꯤ ꯐꯃꯨꯡ ꯃꯔꯤ ꯑꯣꯏꯕꯒꯤ ꯌꯥꯝꯅ ꯇꯥꯏꯠ ꯑꯣꯏꯌꯦ ꯑꯗꯨꯒ ꯀꯨꯂꯔꯁꯨ ꯃꯨꯛ ꯃꯨꯛꯀ ꯄꯤꯌ‌ꯦ ꯔꯨꯝꯗ ꯌꯥꯝ ꯇꯥꯏꯠ
ꯑꯣ ꯑꯩꯈꯣꯏꯒꯤꯗꯤ ꯃꯤ ꯑ ꯃꯤ ꯇꯔꯨꯛ ꯆꯪꯕ ꯌꯥꯕꯅꯤ ꯌꯥꯕꯅꯤꯕ ꯑꯗꯨ ꯑꯣꯏꯔꯁꯨ ꯍꯧꯖꯤꯛꯇꯤ ꯃꯤ ꯃꯉꯥ ꯈꯛꯇ ꯂꯩꯌ‌ꯦ ꯑꯗꯨꯒꯤ ꯈꯔꯗꯤ ꯅꯨꯡꯉꯥꯏꯌ‌ꯦ
ꯑꯣ ꯅꯣꯏꯗꯤ ꯍꯣꯁꯇꯦꯜ ꯐꯤꯒꯨꯝꯕ ꯍꯣꯡꯕ꯭ꯔꯥ ꯇꯥꯡꯕ꯭ꯔꯥ
ꯑ ꯌꯥꯝ ꯇꯥꯡꯗ‌ꯦꯗ ꯑ ꯂꯤꯁꯤꯡ ꯃꯔꯤꯒ ꯎꯝ ꯐꯥꯏ ꯍꯟꯗ꯭ꯔꯦꯠ ꯈꯛꯇꯅꯤ
ꯑꯣ ꯑꯗꯨ ꯑꯗꯨꯝ ꯌꯥꯗꯤ ꯌꯥꯏꯗ ꯑꯩꯈꯣꯏꯒ ꯃꯅꯥꯗꯨꯕ ꯃꯅꯥꯕ ꯃꯥꯜꯂꯦ ꯑꯩꯈꯣꯏꯁꯨ ꯐꯥꯏꯚ ꯊꯥꯎꯖꯟ ꯀꯣ
ꯑꯣ ꯑꯩꯈꯣꯏꯁꯨ ꯑ ꯆ꯭ꯔꯁꯀꯤ ꯑꯣꯏꯕꯒꯤꯀꯣ ꯑꯗꯨꯝ ꯌꯥꯏꯌꯦꯗ
ꯑꯣ ꯅ ꯑꯣ ꯌꯥꯝ ꯐꯩ ꯑꯦꯝ ꯕꯤ ꯁꯤ ꯆꯔꯆꯀꯤꯗꯨꯔꯥ
ꯍꯣꯏ
ꯑ ꯑꯆꯥ
ꯑꯗꯨꯗꯅꯤ
ꯑꯩꯒꯤ ꯏꯆꯦꯁꯨ ꯗꯤ ꯑꯦꯝꯗꯒꯤ ꯇꯝꯕ ꯂꯣꯏꯔꯒ ꯊꯣꯛꯂꯛꯄꯅꯤ ꯃꯥꯗꯨ ꯂꯥꯁ ꯌꯔꯅ ꯂꯣꯏꯕ ꯍꯟꯗꯛꯇꯤ ꯃꯥ ꯀꯣꯂꯦꯖꯁꯨ ꯀꯥꯗ꯭ꯔꯦ
ꯑꯣ
ꯑꯁ ꯗꯤꯁ ꯌꯔꯅ ꯃꯥꯁꯇꯔ ꯇꯝꯕ꯭ꯔꯥ
ꯑ ꯂꯥꯁ ꯌꯥꯔꯅ ꯅꯦꯛꯁ ꯌꯔ ꯂꯣꯏꯒꯅꯤꯌ‌ꯦ ꯅꯦꯛꯁ ꯁꯤꯛꯁ ꯏꯌꯥꯔ ꯗꯤꯁ ꯃꯟꯗ ꯂ‌ꯣꯏꯒꯅꯤ
ꯑꯣ ꯏꯆꯦ ꯈꯣꯏꯒꯤ ꯕꯦꯖꯀꯨꯝꯕ ꯃꯥꯂꯦ ꯑꯗꯨꯗꯤ ꯅ‌ꯪ
ꯑꯣ
ꯏꯆꯦꯁꯨ ꯂꯥꯁ ꯖꯨꯟꯒꯨꯝꯕꯗꯔ ꯂꯣꯏꯕꯗꯨ ꯃꯥ
ꯑ ꯑꯩꯗꯤ ꯖꯨꯂꯥꯏꯗ ꯂꯣꯏꯕ ꯃꯥꯜꯂꯦ ꯑꯗꯨꯒ ꯑꯩꯒꯤ ꯑꯁꯤꯗ ꯂꯛꯄꯁꯦ ꯑꯣꯛꯇꯣꯕꯔꯗ ꯂꯥꯛꯄꯅꯤꯕ ꯑꯩꯈꯣꯏꯒꯤ ꯀ꯭ꯂꯥꯁꯇꯤ ꯊꯦꯡꯅ ꯊꯦꯡꯅ ꯑ ꯍꯧꯕꯅꯤ ꯑꯗꯨꯒꯤ ꯑꯩꯈꯣꯏꯒꯤ ꯑꯦꯛꯖꯥꯝꯁꯨ ꯀꯣ ꯌꯥꯝ ꯊꯦꯡꯕꯅꯤ
ꯑꯣ ꯅꯪ ꯑ ꯅꯪ ꯗꯤ ꯑꯦꯝꯗꯒꯤ ꯑ ꯕꯤ ꯑꯦ ꯑ ꯕꯦꯆꯂꯔꯗꯤ ꯂꯣꯏꯗꯕ꯭ꯔꯥ
ꯑ ꯅꯠꯇꯦ ꯑꯗꯨꯗ ꯅꯠꯇꯦ ꯑꯩꯗꯤ ꯁ꯭ꯅꯞꯇꯤꯗ ꯇꯝꯕꯅꯤ ꯑꯩꯒꯤ ꯀꯣꯂꯦꯖꯇꯤ
ꯑꯠꯁꯥ ꯑꯩꯗꯤ ꯅꯪ ꯗꯤ ꯌꯦꯝꯗꯒꯤ ꯂꯣꯏꯅꯃꯛ ꯇꯥꯎꯕ꯭ꯔꯥꯅ
ꯑꯩ ꯅꯠꯇꯤꯌ‌ꯦ ꯑ ꯂꯥꯁ ꯏꯌꯥꯔ ꯈꯛꯇ ꯂꯥꯛꯄꯅꯦ ꯑꯩꯁꯨ ꯑꯗꯨꯒꯤ ꯑꯩꯒꯤ ꯃꯩ ꯇꯤꯂꯣꯡꯁꯨ ꯌꯥꯝ ꯁꯣꯏꯕꯅꯤ
ꯑꯣ ꯉꯥꯡꯕ ꯍꯩꯇꯕꯅꯦ ꯍꯧꯖꯤꯛꯇꯤ ꯏꯃꯥꯟꯅꯕꯤꯁꯤꯡ ꯃꯩꯇꯩ ꯈꯣꯏꯗ ꯌꯥꯝꯅ ꯄꯨꯟꯈ꯭ꯔꯦ ꯁꯤꯗ ꯂꯥꯏꯔꯤꯛꯁꯨ ꯃꯩꯇꯩ ꯃꯤ ꯃ ꯌꯥꯝꯃꯦꯕ ꯑꯗꯨꯒꯤ ꯑꯩꯁꯨ ꯍꯣꯏ ꯂꯥꯛꯄ ꯃꯇꯝꯗ ꯉꯥꯡꯕꯁꯨ ꯍꯩ ꯇꯦ ꯑꯗꯨꯒ ꯑꯗꯨꯝ ꯂꯩꯔꯒ ꯑꯗꯨꯝ ꯈꯔ ꯈꯔꯗꯤ ꯉꯥꯡꯕ ꯍꯥꯏꯔꯦ ꯍꯧꯖꯤꯛꯇꯤ
ꯑꯣ ꯑꯩꯁꯨ ꯍꯧꯖꯤꯛꯁꯦ ꯑꯥ ꯊꯥ ꯃꯉꯥꯔꯥ ꯈꯪꯗꯦ ꯃꯉꯥ ꯍꯦꯟꯕ ꯃꯥꯜꯂꯦ ꯑꯗꯨ ꯈꯛꯇꯅꯤ ꯍꯧꯖꯤꯛ ꯑꯁꯤꯗ ꯂꯥꯛꯄꯁ‌ꯦ ꯑꯗꯨꯒꯤ ꯑꯩꯒꯤ ꯃꯩꯇꯩ ꯂ‌ꯣꯟꯁ‌ꯦ ꯈꯪꯗꯦ ꯌꯥꯝ ꯁ‌ꯣꯏꯕꯅꯤꯗ
ꯑꯗꯨ ꯑꯣꯏꯔꯁꯨꯨ ꯉꯥꯡꯕ ꯌꯥꯝ ꯍꯩꯈ꯭ꯔ‌ꯦꯗ
ꯑꯦ ꯈꯪꯗꯦ
ꯃꯩꯇꯩꯈꯣꯏꯒ ꯄꯨꯟꯕ꯭ꯔꯥ ꯅꯪꯁꯨ
ꯑ ꯑꯗꯨꯝ ꯍꯣꯏ ꯌꯨꯅꯤꯚꯔꯁꯤꯇꯤꯗꯗꯤ ꯄꯨꯡꯉꯦ ꯑꯗꯣ ꯑꯁꯤꯗꯗꯤ ꯇ꯭ꯔꯥꯏꯕꯦꯜꯁ ꯈꯛꯇꯅꯤꯗ
ꯑꯣ
ꯍꯣꯏ
ꯀꯅꯥ ꯀꯅꯥ ꯈꯣꯏꯒ ꯄꯨꯟꯕ꯭ꯔꯥ ꯇ꯭ꯔꯥꯏꯕꯦꯜꯗꯨ
ꯑ ꯑꯅꯥ ꯃꯔꯤꯡ ꯔꯝꯀꯪ ꯇꯥꯡꯈꯨꯜ ꯑ ꯔꯣꯡꯃꯥꯏ ꯌꯥꯝ ꯂꯩꯌꯦ
ꯔ‌ꯣꯡꯃꯩꯏꯁꯨ ꯃꯤ ꯌꯥꯝ ꯂꯩꯩꯕ꯭ꯔꯥ ꯑꯗꯨꯗ
ꯑ ꯃꯤ ꯑ ꯑꯍꯨꯝ ꯑꯍꯨꯝꯥ ꯂꯩꯕ ꯃꯥꯜꯂꯦ
ꯑꯣ
ꯍꯣꯏ
ꯅ ꯅꯪꯗꯤ ꯃꯧ ꯃꯧꯅꯦ ꯍꯥꯏꯌꯦꯀꯣ
ꯑꯍꯣꯏ
‌ꯎꯝ
ꯅ‌ꯣꯏꯁꯨ ꯃꯥꯎ ꯃꯥꯎꯕꯨꯁꯨ ꯊꯦꯡꯃꯤꯟꯅꯕ꯭ꯔꯥ
ꯑꯩꯈꯣꯏꯒꯤ ꯀꯣꯂꯦꯖꯇꯗꯤ ꯑꯌꯥꯝꯕ ꯃꯩꯇꯩ ꯅ ꯌꯥꯝꯃ‌ꯦ ꯃꯩꯇꯩꯏ ꯒꯤ ꯃꯨꯁꯂꯤꯝ ꯃꯩꯇꯩ ꯃꯨꯁꯂꯤꯝ ꯂꯩꯌ‌ꯦꯅ
ꯑꯥ ꯑꯥꯎ
ꯑꯌꯥꯝꯕ ꯂꯩꯌꯦ ꯑꯗꯨꯒ ꯇ꯭ꯔꯥꯏꯕꯦꯜꯁꯀꯤ ꯃꯤ ꯌꯥꯝ ꯌꯥꯝꯗꯦ ꯑꯩꯈꯣꯏ ꯎꯝ ꯔꯣꯡꯃꯩꯒꯤꯁꯨ ꯃꯤꯗꯣ ꯑꯥ ꯐꯥꯏꯚ ꯀꯨꯝꯕ꯭ꯔꯥ ꯂꯩꯕ ꯃꯥꯜꯂꯦ ꯐꯥꯏꯚ ꯁꯤꯛꯁ
ꯑꯣ ꯍꯣ
ꯑꯗꯨꯒ ꯇꯥꯡꯈꯨꯜꯁꯨ ꯃꯤ ꯐꯥꯏꯚ ꯁꯤꯛꯁꯀꯨꯝꯕ ꯂꯩꯌꯦ ꯑꯗꯨꯒ ꯆꯤꯔꯨꯁꯨ ꯃꯤ ꯑꯃ ꯑꯅꯤ
ꯑꯣ
ꯑꯗꯨ ꯈꯛ ꯄꯥꯏ ꯏꯟ ꯀꯨꯏꯅꯁꯨ ꯃꯤ ꯑꯃ ꯑꯅꯤ ꯈꯛ ꯈ ꯁꯨꯃꯥꯏꯅ ꯂꯥꯛꯑꯦ ꯑꯗꯨ ꯇ꯭ꯔꯥꯕꯦꯜꯗꯤ ꯌꯥꯝꯅꯤꯡꯗꯦ ꯑꯗꯨ ꯑꯣ ꯃꯣꯟꯁꯥꯡꯒꯨꯝꯕꯅ ꯑꯃ ꯑꯅꯥꯜꯅ ꯑꯃ ꯃꯔꯤꯡꯅ ꯑꯍꯨꯝ
ꯑꯣ
ꯑꯗꯨ ꯈꯥꯛꯇ ꯂꯩꯌꯦ ꯃꯤ ꯌꯥꯝꯗꯦ ꯇ꯭ꯔꯥꯚꯦꯜ ꯇꯝꯕꯁꯤꯗ
ꯑꯥ
ꯅꯦꯛꯁꯏꯌꯥꯔꯗꯤ ꯇꯝꯔꯛꯀꯦꯔ ꯈꯪꯗꯦ ꯑꯃꯨꯛꯀ ꯑꯅꯧꯕ ꯈꯣꯏ ꯅꯦꯛꯁ ꯃꯟ ꯅꯠꯇ꯭ꯔꯗꯤ ꯗꯤꯁ ꯃꯟ ꯂꯥꯁ ꯋꯤꯛꯇ ꯀꯣ
ꯑꯥ
ꯆꯉꯛꯅꯤꯉꯥꯏ ꯃꯥꯅꯦ
ꯑ ꯑꯗꯨꯗꯤ ꯅꯪꯅ ꯍꯧꯖꯤꯛ ꯇꯥꯃꯔꯒ ꯂꯩꯕꯁꯦ ꯑ ꯆꯍꯤ ꯀꯌꯥ ꯋꯥꯠꯂꯤ
ꯅꯦꯛꯁ ꯌꯔꯅ ꯂꯣꯏꯈ꯭ꯔꯅꯤ ꯑꯩꯈꯣꯏꯅ ꯆꯍꯤ ꯃꯔꯤ ꯆꯠꯄꯒꯤꯀꯣ
ꯑꯗꯨꯗꯤ ꯊꯕꯛ ꯊꯕꯛ ꯆꯠꯀꯅꯤꯀꯣ ꯂꯣꯏ ꯗꯤ ꯊꯕꯛ ꯐꯪꯂꯝꯒꯅꯤ
ꯑ ꯐꯪꯒꯦꯔꯥ ꯐꯪꯔꯣꯏꯗ꯭ꯔꯥ ꯃꯁꯇꯔꯗ ꯑꯃꯨꯛꯀ ꯇꯝꯗ꯭ꯔꯗꯤ ꯑꯩꯈꯣꯏꯁꯨ ꯃꯊꯥ ꯁꯥꯔꯒ ꯂꯩꯌꯦꯗꯥ
ꯑꯣ
ꯃꯁꯇꯔ ꯑꯃꯨꯛꯀ ꯇꯝꯕꯗꯤ ꯐꯈꯔꯦꯅ
ꯍꯣꯏ
ꯃꯊꯥ ꯌꯥꯝ ꯁꯥꯏꯌꯦ ꯀꯔꯤ ꯇꯧꯒꯦꯔꯅ
ꯑ ꯑꯩꯈꯣꯏꯁꯨ ꯆꯞ ꯃꯥꯟꯅꯕꯅꯤ ꯁꯨ ꯍꯧꯖꯤꯛꯀꯥꯟꯁꯦ ꯃꯤ ꯃꯌꯥꯝꯅ ꯑꯩꯉꯣꯟꯗ ꯅꯪ ꯃꯥꯁꯇꯔ ꯂꯣꯏꯔꯦꯒ ꯀꯔꯤ ꯇꯧꯒꯦꯔ ꯇꯧꯒꯦꯔꯥ ꯍꯪꯕ ꯑꯗꯨꯒꯤ ꯑꯩꯅ ꯑꯁ ꯑꯗꯨꯒꯤ ꯀꯣꯏꯁꯟꯗꯨ ꯑꯩꯉꯣꯟꯗ ꯍꯪꯒꯅꯨ ꯑꯩ ꯌꯥꯝ ꯃꯊꯥ
ꯑꯧ ꯃꯤꯁꯤꯡꯅ ꯂꯣꯏꯅꯃꯛ ꯃꯊꯥ ꯁꯥꯔꯒ ꯂꯩꯥꯏꯔꯤ ꯏꯃꯥꯟꯅꯕꯤꯁꯤꯡꯁꯨ ꯍꯧꯖꯤꯛꯀꯥꯟ ꯏꯟꯇꯔꯟꯁꯤꯞ ꯆꯠꯄꯒꯤꯀꯣ
ꯃꯊꯥ ꯁꯥꯏꯌꯦ ꯏꯟꯇꯟ ꯆꯠꯄꯗꯨꯁꯨ ꯍꯣꯁꯄꯤꯇꯥꯜꯗꯣ ꯎꯝ ꯌꯥꯕ ꯍꯣꯁꯄꯤꯇꯥꯜ ꯂꯩꯌꯦ ꯌꯥꯗꯕ ꯍꯣꯁꯄꯤꯇꯥꯜ ꯂꯩꯌꯦ ꯑꯗꯨ ꯍꯣꯁꯄꯤꯇꯥꯜꯁꯨ ꯄꯩꯁꯥ ꯌꯥꯝ ꯌꯥꯝ ꯅꯤꯕꯒꯤ
ꯑꯥ ꯑꯥ
ꯉꯝꯗꯦ ꯅꯥꯏꯔꯒ ꯑꯁ ꯈꯪꯗꯦꯗ ꯃꯊꯥ ꯁꯥꯏ
ꯍꯣꯏ ꯃꯊꯥ ꯁꯥꯅꯤꯡꯉꯥꯏ ꯈꯛꯇ ꯂꯩ
ꯍꯣꯏ ꯊꯕꯛ ꯐꯪꯉꯗꯤ ꯊꯨꯅ ꯐꯗꯣꯏꯕ
ꯍꯣꯏ ꯅꯠꯇ꯭ꯔꯗꯤ ꯀꯔꯤ ꯀꯔ ꯈꯜꯂꯒ ꯂꯩꯒꯅꯤ ꯑꯗꯨꯒ ꯑꯩꯈꯣꯏꯒꯤ ꯄꯦꯔꯦꯟꯁꯁꯤꯡꯁꯨ ꯀꯔꯤ ꯀꯔꯥ ꯍꯥꯏꯒꯅꯤꯀꯣ
ꯍꯣꯏ ꯑꯗꯨꯒꯤ ꯋꯥꯔꯦ
ꯍꯣꯏ ꯑꯩꯁꯨ ꯍꯧꯖꯤꯛ ꯆꯍꯤ ꯑꯃꯈꯛꯇ ꯋꯥꯠꯂꯤ ꯑꯗꯨꯒꯤ ꯅꯪ ꯃꯥꯁꯇꯔ ꯂꯩꯔꯤꯗꯤ ꯀꯔꯤ ꯇꯧꯒꯦꯔꯥ ꯈꯛꯇ ꯍꯪꯕꯅꯤ ꯑꯩꯅ ꯊꯦꯡꯃꯤꯟꯅꯕꯁ ꯁꯤꯡꯗꯣ ꯑꯗꯨꯒꯤ ꯑꯩꯅ ꯑꯁ ꯃꯤ ꯑꯅꯧꯕꯁꯨ ꯊꯤꯡꯅꯤꯡ ꯑ ꯊꯦꯡꯅ ꯅꯤꯡꯗꯦꯗ ꯍꯩꯕꯅꯤ ꯑꯩꯅ ꯑꯗꯨꯒꯤ
ꯑ